ꯇꯔꯥ ꯁꯀꯣꯜ ꯑꯃ ꯃꯥꯡꯈꯤꯌꯦ ꯊꯃꯣꯏꯗ
ꯀꯃꯥꯏꯅ ꯇꯧꯔꯤꯖꯥꯠꯅꯣ
ꯈꯪꯗꯤꯦ ꯑꯩꯁꯨꯦ ꯍꯣꯕꯦ ꯍꯣꯕꯦ ꯐꯠꯂꯥꯎ ꯇꯧꯁꯜꯂꯛꯦ ꯇꯥꯏꯃꯤꯡꯒꯤ ꯉꯥꯛꯇꯪ ꯌꯦꯡꯃꯟꯗ꯭ꯔꯦ ꯅꯦꯠꯋꯥꯛꯁꯦ
ꯈꯤꯇꯪꯒ ꯇꯧꯕꯁꯤ ꯌꯥꯗꯕꯅꯦꯕ
ꯑꯗꯨꯅꯦ ꯇꯥꯏꯃꯤꯡ ꯆꯥꯗꯕ ꯀꯩꯅꯣ ꯊꯣꯛꯇꯥꯔꯒꯗꯤꯅꯦ ꯌꯥꯗꯦ ꯑꯩꯈꯣꯏꯒꯤ ꯈꯤꯇꯪ ꯅꯨꯡꯉꯥꯏꯇꯕ ꯑꯗꯥꯥꯡ ꯊꯣꯛꯈꯤꯕ ꯐꯠꯈꯤꯕꯒꯤ ꯃꯥꯏ ꯃꯥꯏ ꯃꯗꯥꯎ ꯍꯥꯏꯇꯥꯔꯦ ꯁꯤ ꯀ ꯂꯩꯇꯦ
ꯇꯠꯂꯦꯕ ꯑꯗꯨꯝꯀꯥꯟꯗꯣ ꯑꯩꯁꯨ ꯉꯁꯥꯏ ꯇꯠꯈ꯭ꯔꯤꯗꯅꯁꯨ ꯋꯥꯔꯤ ꯁꯥꯟꯅꯔꯣꯏꯗ꯭ꯔꯤꯉꯩꯗ
ꯎꯝ ꯉꯔꯥꯡꯁꯨ ꯇꯧꯕꯗꯣ
ꯉꯔꯥꯡꯁꯨꯅꯤꯅꯦ ꯑꯩꯗꯤ ꯑꯅꯤꯔꯛꯅꯤꯅꯦ ꯇꯠꯂꯤꯁꯦ
ꯎꯝ ꯇꯠꯂꯦꯕ ꯅꯨꯃꯤ ꯃꯇꯝ ꯁꯨꯗꯅꯦꯕ ꯑꯩꯈꯣꯏꯒꯤ ꯀꯩꯅꯣꯗꯤ ꯗ꯭ꯔꯥꯒꯟ ꯐ꯭ꯔꯨꯠꯇꯤ ꯃꯄꯥꯟꯗ ꯂꯧꯊꯣꯛꯄ ꯌꯥꯈꯤꯔꯣꯏꯗ꯭ꯔꯣ ꯁꯤ ꯃꯌꯥꯝꯁꯦ
ꯈꯪꯗꯦ ꯑꯩꯅ ꯍꯥꯏ ꯗ꯭ꯔꯣꯒꯟ ꯐ꯭ꯔꯨꯏꯠꯁꯦ
ꯎꯝ
ꯍꯥꯞꯄꯧꯕ ꯑꯃꯈꯛꯇꯪ ꯍꯤꯡꯕ ꯃꯥꯜꯂꯦꯕ ꯍꯥꯞꯇꯕꯗ ꯍꯤꯡꯗꯕ ꯃꯥꯜꯂꯦ ꯍꯥꯏꯕ
ꯀꯔꯤꯌꯦ ꯍꯥꯞꯐꯕ ꯑꯃꯈꯛꯇꯪ ꯍꯤꯡꯕ ꯃꯥꯜꯂꯦꯕ
ꯎꯝ ꯍꯥꯄꯧꯕ ꯁꯣꯝ ꯅꯥꯀꯟꯒꯤ ꯑꯋꯥꯡꯂꯣꯡ ꯊꯪꯕ ꯁꯥꯏꯠꯀꯤꯗꯣ ꯑꯗꯨꯗꯤ ꯆꯥꯎꯈ ꯆꯥꯎꯔꯕꯅꯦ ꯃꯍꯩ ꯑꯣꯜꯂꯕꯅꯦꯕ
ꯑꯇꯩ ꯂꯣꯏ ꯍꯥꯞꯄꯤꯗꯨꯗꯤ
ꯅꯠꯇꯦꯍꯦ ꯑꯩꯅ ꯍꯥꯏꯕꯗꯤ ꯑꯁꯣꯝ ꯅꯥꯀꯟꯒꯤ ꯑꯅꯤ ꯍꯥꯞꯇꯕꯗꯣ
ꯍꯤꯡꯉꯤ ꯍꯤꯡꯉꯤꯕꯦꯝꯃꯗ ꯆꯥꯎꯔꯦ ꯑꯩ ꯌꯦꯡꯉꯕꯅꯤ
ꯃꯈꯥꯔꯣꯝꯒꯤꯗꯣ ꯆꯥꯎꯗꯕꯅꯤ ꯌꯦꯡꯉꯣ ꯃꯊꯛꯂꯣꯝꯗ ꯆꯥꯎꯈꯠꯂꯛꯀꯗꯕꯅꯤ
ꯆꯥꯎꯕꯗꯣ ꯈꯤꯇꯪꯗꯤ ꯍꯦꯟꯀꯠꯂꯦꯕꯀꯣ ꯑꯩꯁꯨ ꯌꯦꯡꯉꯤꯅꯦꯕ
ꯑꯗꯣ ꯑꯩꯗꯤ ꯃꯗꯨ ꯑꯣꯏꯗꯣꯏ ꯃꯥꯟꯗꯦꯀꯣ ꯑꯗꯣ ꯁꯣꯝ ꯅꯥꯀꯟꯒꯤ ꯑꯋꯥꯡꯂꯣꯝꯒꯤꯗꯨꯗꯤ ꯐꯖꯅ ꯆꯥꯎꯔꯒ ꯃꯇꯨꯝ ꯇꯥꯔꯒ ꯗ꯭ꯔꯥꯒꯣꯟ ꯐ꯭ꯔꯨꯏꯠ ꯃꯥ ꯂꯧꯔꯕꯅꯤ ꯐꯖꯅ
ꯃꯥꯟꯕꯨꯗꯤ ꯃꯥꯜꯂꯦꯕꯀꯣ ꯅꯪ ꯍꯥꯏꯗꯨꯕꯨꯗꯤ ꯆꯨꯝꯕ ꯑꯗꯨꯗ ꯑꯩꯗꯤ ꯌꯦꯡꯉꯤꯅꯦꯕ
ꯁꯣꯝꯒꯤꯗꯣ ꯃꯍꯩ ꯌꯥꯎꯗꯦ ꯑꯗꯨꯝ ꯅꯦꯝꯁꯤꯜꯂꯒ ꯑꯗꯨꯝ ꯂꯩꯗꯨꯗꯨ꯭ꯔꯣ ꯇꯥꯈꯠꯂꯛꯀꯗꯝꯕꯅꯦꯕ ꯇꯥꯁꯜꯂꯛꯀꯗꯕꯅꯦꯕ ꯁꯨꯃꯥꯏꯅ
ꯍꯣꯏ ꯇꯥꯕꯨꯗꯤ ꯇꯥꯁꯜꯂꯛꯀꯗꯕꯅꯤ ꯑꯗꯣ ꯃꯥꯒꯤꯁꯦ ꯈꯪꯗꯅꯦ
ꯄꯝꯕꯤꯗꯨ ꯍꯤꯡ ꯄꯝꯕꯤꯗꯨ ꯐꯕꯒꯤ ꯑꯗꯨꯝ ꯁꯪꯉꯒ ꯂꯩꯖꯕ ꯑꯣꯏꯔꯝꯒꯅꯦꯕ ꯑꯗ ꯃꯌꯦꯛꯀꯤꯗꯤ ꯇꯥꯁꯟꯕ ꯑꯃ ꯆꯪꯉꯦꯕ ꯁꯨꯃꯥꯏꯅ ꯃꯁꯥꯗꯣ
ꯑꯗꯨꯕꯨꯗꯤ ꯆꯨꯝꯃꯤꯗꯀꯣ ꯑꯗꯣ ꯁꯣꯝꯒꯤꯁꯦ ꯍꯣꯏ ꯁꯨꯃꯥꯏꯅ ꯈꯦꯠꯅꯩ ꯇꯃꯥꯗꯕꯁꯨ ꯈꯦꯠꯅꯩ ꯑꯗꯨꯅꯦ ꯑꯗꯨꯕꯨ ꯄꯣꯂꯤꯅꯦꯁꯟ ꯇꯧꯗꯅ ꯇꯧꯔꯒꯗꯤ ꯑꯗꯤ ꯆꯥꯕꯩ ꯋꯥ ꯂꯩꯇꯦ
ꯂꯩꯇꯦ ꯂꯩꯇꯦ ꯃꯤ ꯀꯅꯥꯝꯇ ꯆꯥꯟꯅꯗꯦ ꯄꯣꯂꯤꯅꯦꯁꯟ ꯇꯧꯗꯗꯅꯅꯦ ꯗ꯭ꯔꯥꯒꯣꯟ ꯐ꯭ꯔꯨꯏꯠ ꯁꯦ ꯑꯃꯝꯇ ꯆꯥꯕ ꯐꯪꯗꯗꯅ ꯃꯄꯥꯟ ꯁꯥꯂ ꯁꯥꯔꯒ ꯂꯣꯏ ꯀꯦꯜꯂꯦꯅ
ꯑꯗꯨꯅꯦ ꯍꯥꯏꯁꯦ ꯑꯗꯣ ꯁꯤꯁꯦ ꯑꯌꯨꯛꯇ ꯈꯔ ꯇꯧꯈꯤꯕꯗꯣ ꯑꯗꯨꯒꯤ ꯍꯥꯏꯅꯗꯤ ꯁꯤ ꯑꯅꯤꯁꯤꯅ ꯏꯍꯥꯟ ꯍꯥꯟꯅ ꯁꯥꯠꯂꯤꯅꯦ ꯁꯨꯡꯌꯦꯡ ꯂꯦꯡꯗ꯭ꯔꯦꯅꯦ ꯍꯥꯏꯕꯨꯝꯅ
ꯂꯦꯡꯗ꯭ꯔꯦꯕ ꯑꯗꯨ ꯇꯥꯈꯠꯂꯛꯇ꯭ꯔꯤꯗꯣ ꯃꯥꯗꯣ ꯑꯣꯏꯗ꯭ꯔꯕꯅꯦꯕ
ꯑꯗꯣ ꯁꯤ ꯕꯕꯥꯅ ꯍꯥꯏꯅ ꯄꯨꯨꯝꯁꯤꯜꯂꯛꯀꯗꯕꯅꯤ ꯍꯥꯏꯕꯗꯤ ꯄꯨꯨꯝꯗ꯭ꯔꯤꯁꯤꯅꯗꯤ ꯑꯣꯏꯕꯅꯤ
ꯄꯨꯝꯗ꯭ꯔꯤꯗꯣ ꯃꯤ ꯃꯁꯥ ꯑꯗꯣ ꯌꯥꯝ ꯀꯟꯕ ꯑꯣꯏꯕꯒꯤꯅꯦ ꯃꯤ ꯃꯣꯏꯗꯤ ꯍꯤꯡꯒꯟꯕ ꯄꯣꯠ ꯑꯣꯏꯕꯒꯤꯅꯦ ꯍꯥꯏꯕ
ꯌꯦꯡ ꯇꯥꯔꯗꯅ ꯑꯗꯨꯗꯤ ꯑꯍꯥ
ꯀꯨꯏꯔꯒ ꯄꯨꯝꯃꯛꯀꯅꯦꯕ
ꯑꯥ ꯑꯥ ꯑꯗꯒꯤ ꯃꯌꯣꯟꯗꯣ ꯁꯥꯡꯅ ꯇꯀ ꯇꯀꯥ ꯇꯦꯛ ꯂꯩꯔꯗꯤꯅꯀꯣ ꯑ ꯑꯣ ꯂꯣꯏ ꯄꯠꯇꯣꯏꯅꯤ ꯆꯨꯝꯃꯦ ꯄꯠꯇꯣꯏꯅꯤ ꯃꯥ ꯍꯧꯖꯤ ꯊꯨꯝꯖꯤꯜꯂꯦ ꯍꯥꯏ ꯈꯪꯗꯦ ꯌꯦꯡꯉꯣ ꯇꯔꯦ ꯎꯝ ꯑꯗꯣ ꯃꯥꯒꯤ ꯆꯥꯎꯥꯎꯕ ꯐꯤ ꯎꯄꯥꯏꯗꯣ ꯇꯣꯉꯥꯟꯕ ꯋꯥꯔꯤꯅꯤꯗꯅꯀꯣ ꯅꯠꯇ꯭ꯔꯥ ꯑꯁ ꯑꯥ ꯆꯥꯎ ꯑꯥ
ꯐꯝꯝ ꯊꯣꯛꯄꯗꯨꯗꯤ ꯏꯟꯈꯠꯂꯑꯣꯣꯏꯗ꯭ꯔꯣ
ꯏꯟꯈꯠꯂꯛꯀꯅꯤꯌꯦ ꯑꯗꯨꯕꯨꯗꯤ ꯏꯟꯈꯠꯂꯛꯀꯅꯦꯕ ꯑꯗꯨꯗꯨꯗ ꯉꯁꯥꯏꯒꯤ ꯈꯔ ꯀꯟꯕꯗ꯭ꯔꯥ ꯍꯥꯏꯕ ꯑꯃ ꯂꯩꯗꯅ ꯈꯔ ꯄꯤꯛꯄ ꯄꯤꯁꯛ ꯄꯤꯛꯄꯅ ꯂꯩꯕ ꯄꯣꯠ ꯑꯃ ꯃꯥꯒꯤ ꯍꯩ ꯍꯩꯖꯤꯡ ꯐꯥꯗꯕꯗꯣ
ꯄꯤꯁꯛ ꯄꯤꯛꯄꯗꯤ ꯃꯃꯥ ꯑꯋꯥꯡꯂꯣꯝꯒꯤꯗ ꯑꯅꯤ ꯂꯩꯕꯗꯣ ꯑꯃꯗꯨꯅꯤ ꯄꯤꯛꯇꯣꯏꯗꯣ ꯑꯃꯗꯣ ꯑꯅꯤꯗꯨꯗ ꯑꯃꯗ ꯄꯤꯛꯇꯣꯏꯕ ꯑꯗꯨꯅ ꯄꯤꯛꯈꯟꯕꯗꯔꯥ ꯍꯥꯏꯗꯣ ꯃꯥꯁꯨ ꯏꯟꯗꯤ ꯏꯟꯈꯠꯂꯛꯄꯅꯦ ꯄꯤꯛꯅ ꯏꯟꯈꯠꯂꯛꯄꯅꯦꯕ ꯃꯥꯅ ꯑꯃꯨꯛ
ꯑꯣ ꯃꯨꯁꯜꯂꯛꯑꯦꯕ꯭ꯔꯥꯣꯦꯁꯟ ꯃꯍꯩꯗꯣ ꯑꯣꯏꯗꯕꯒꯤ ꯑꯗꯨꯝ ꯀꯦꯡꯒ ꯍꯥꯏꯕ ꯑꯣ ꯕꯕꯥꯅ ꯍꯥꯏꯔꯤꯁꯦ ꯃꯣꯏ ꯋꯥꯏꯈꯣꯡꯒꯤ ꯀꯩꯅꯣꯒꯤꯗ ꯃꯣꯏꯁꯨ ꯄꯣꯂꯤꯅꯦꯁꯟꯁꯦ ꯑꯃꯠꯇ ꯇꯥꯍꯧꯗ꯭ꯔꯕ ꯑꯗꯩ ꯄꯣꯂꯤꯨꯁꯟꯁꯦ ꯑꯝꯇ ꯇꯧꯗꯕꯅꯤꯅꯦ ꯉꯁꯥꯏꯒꯤ ꯑꯩꯈꯣꯏꯒꯤ ꯍꯧꯖꯤꯛꯀꯤ ꯍꯥꯏꯔꯤꯕ ꯅꯪꯒꯤ ꯃꯍꯩꯗꯣ
ꯎꯝ
ꯃꯊꯟꯒꯤ ꯑꯔꯦꯝꯕꯗꯣ ꯑꯗꯨꯝ ꯈꯔ ꯂꯩꯔꯒ ꯑꯗꯨꯝ ꯃꯨꯝꯁꯤꯜꯂꯛꯑꯒ ꯑꯗꯨꯝ ꯀꯦꯟꯒꯤ ꯃꯍꯩꯗꯨꯣ ꯑꯣꯏꯗ꯭ꯔꯕꯅꯤꯅ ꯃꯥꯒꯤ ꯍꯥꯔ ꯅꯨꯡꯆꯨꯞ ꯅꯨꯡꯉꯥꯏ ꯊꯕꯛꯇꯣ ꯂꯩꯇ꯭ꯔꯦꯗꯅ ꯂꯩꯒꯤ ꯃꯈꯣꯛ ꯑꯔꯦꯝꯕꯗ ꯂꯩꯍꯧꯕꯒꯨꯝꯕꯅꯤꯗꯅ ꯑꯗꯨꯅ ꯄꯨꯝꯁꯤꯜꯂꯛꯀꯅꯤ ꯍꯥꯏꯕ ꯑꯩꯈꯣꯏ ꯃꯅꯥꯏꯁꯦ ꯑꯣꯏꯗ꯭ꯔꯒꯗꯤ ꯑꯗꯨꯅ ꯄꯨꯝꯁꯤꯟꯗ꯭ꯔꯤꯕꯅꯤꯅ ꯑꯩꯈꯣꯏꯒꯤꯗꯤ ꯑꯣꯏꯅꯤ ꯁꯤꯅꯦꯕꯅ ꯍꯥꯏꯁꯦ ꯁꯨ ꯑꯌꯨꯛꯇ ꯈꯤꯇ ꯅꯐꯨꯨꯔꯗꯤ ꯇꯧꯕꯤꯗꯅ ꯅꯝꯐꯨꯗ ꯇꯧꯈꯤꯕꯅꯤꯅ ꯉꯁꯥꯏꯒꯤ ꯃꯔꯤꯛ ꯑꯃꯝꯇ ꯑꯣꯏꯁꯨ ꯆꯪꯉꯝꯒꯅꯤ ꯊꯥꯖꯩꯌꯦꯕꯖ ꯃꯄꯨꯡ ꯐꯥꯕ ꯍꯩ ꯑꯣꯏꯗ꯭ꯔꯕꯒꯁꯨ ꯁꯣꯏꯅꯥꯥꯏ ꯈꯜꯂꯣ ꯃꯑꯣꯡ ꯇꯥ ꯑꯥ ꯑꯗꯨꯃꯥꯏꯅ ꯇꯧꯕ ꯑꯣꯏꯔꯝꯝꯕꯁꯨ ꯌꯥꯏꯑꯕ
ꯑꯗꯣ ꯈꯪꯗꯦ
ꯑꯗꯨ ꯅꯣꯏ ꯅꯣꯏꯒꯤ ꯋꯥꯈꯣꯡꯒꯤꯗꯨꯗꯤ ꯑꯣꯏꯗꯦ ꯍꯥꯏꯗꯨ ꯀꯃꯥꯏꯅ ꯇꯧꯕ ꯑꯗꯨꯗꯤ ꯃꯌꯥꯝ ꯇꯧꯕ ꯃꯔꯛꯇ ꯑꯣ
ꯑꯥ ꯍꯣꯏ ꯑꯗꯨꯕꯨꯗꯤ ꯆꯨꯝꯃꯦꯕ ꯐꯥꯝ ꯍꯩ ꯀꯩꯍꯣꯏ ꯇꯧꯕꯗꯗꯤ ꯑꯗꯣ ꯑꯃꯃꯝꯇꯧ ꯂꯩ ꯉꯝꯄꯣꯠꯇꯦꯕꯀꯣ ꯑꯥ ꯑꯗꯣ ꯑꯩꯈꯣꯏꯒꯤꯗꯤ ꯉꯁꯥꯏ ꯌꯥꯝ ꯊꯥꯕ ꯅꯠꯇꯕꯅꯤꯅ ꯂꯣꯏꯅ ꯑꯣꯏꯍꯟꯕ ꯌꯥꯏ ꯍꯥꯏꯕ ꯋꯥꯅꯦꯕ ꯎꯝ ꯎꯝ ꯎꯝ
ꯑꯗꯣ ꯐꯥꯝꯒꯤ ꯇꯧꯕꯖꯨ ꯃꯣꯏ ꯃꯈꯨꯠꯅ ꯄꯥꯏꯔꯒ ꯇꯤꯝ ꯇꯤꯝ ꯈꯥꯏꯗꯣꯛꯑꯒ ꯑꯥ ꯄꯣꯂꯤꯅꯦꯁꯟ ꯃꯛꯇꯤ ꯅꯠꯇꯕꯤꯗꯀꯣ ꯑꯥ ꯈꯤꯛꯄꯒꯨꯝꯕ ꯂꯦꯡ ꯕꯒꯨꯝꯕ ꯊꯨꯗꯦꯛꯄꯒꯨꯝꯕ ꯈꯔ ꯇꯧꯋꯦ ꯍꯥꯏꯌꯦꯕ ꯅꯣꯟꯗꯕꯒꯨꯝꯕ
ꯎꯝ
ꯅꯦ ꯋꯥꯅꯤꯗ ꯗꯣ ꯑꯌꯥꯝꯕꯅ ꯁꯨꯝ ꯈꯣꯏ ꯄꯣꯂꯤꯅꯦꯁꯟꯁꯦ ꯇꯧꯒꯟꯕ ꯎꯏꯗꯅꯀꯣ ꯁꯤ ꯄꯣꯠꯁꯦ ꯈꯔ ꯄꯣꯂꯤꯅꯦꯁꯟ ꯇꯧꯍꯧꯗ꯭ꯔꯒꯗꯤ ꯌꯥꯝꯅ ꯇꯥꯡꯕ ꯄꯣꯠ ꯑꯃꯈꯛ ꯑꯣꯏꯕꯅꯤꯅ ꯃꯍꯩ ꯌꯥꯜꯍꯧꯔꯒ ꯀꯥꯟꯅꯍꯧꯕ ꯐꯩ ꯍꯥꯏꯕꯒꯤ ꯁꯣꯏꯗꯞꯅꯕꯒꯤ ꯋꯥꯅꯦꯕ ꯃꯤꯁ ꯑꯣꯏꯗꯅꯕꯒꯤ ꯅꯠꯇ꯭ꯔꯥ ꯑꯗꯣ ꯑꯗꯨꯛ ꯌꯥꯝꯕ ꯐꯥꯝ ꯅꯨꯡ ꯃꯌꯥꯝꯒꯤ ꯇꯧꯅꯗꯦ ꯍꯥꯏꯅ ꯑꯩꯈꯣꯏ ꯑꯃꯅꯤꯁꯤꯒꯤ ꯇꯧꯗ꯭ꯔꯒꯗꯤ ꯃꯅꯨꯡꯗ ꯑꯃ ꯑꯅꯤ ꯑꯣꯏꯗꯕꯗꯨꯗꯤ ꯀꯩꯁꯨ ꯅꯠꯇꯦꯗꯅ ꯑꯩꯈꯣꯏꯁꯤꯗꯤ ꯄꯥꯝꯕꯤ ꯇꯔꯥ ꯀꯨꯟꯃꯨꯛ ꯀꯨꯟꯃꯨꯛ ꯃꯄꯥꯟ ꯁꯥꯕꯁꯤꯗ ꯊꯥꯗꯣꯛꯑ ꯊꯝꯃꯗꯤ ꯑꯝꯇ ꯑꯃꯐꯥꯎ ꯆꯥꯗ꯭ꯔꯗꯤ ꯂꯥꯏꯕꯛ ꯊꯤꯔꯗꯤ ꯍꯥ ꯑꯣꯏꯍꯧꯗ꯭ꯔꯒꯗꯤꯀꯣ ꯑꯗꯨꯁꯨ ꯈꯟꯗ ꯌꯥꯗꯕ ꯑꯗꯨꯒꯤꯅꯤꯗ ꯑꯗꯣ ꯁꯤ ꯑꯣꯏꯗꯤ ꯑꯣꯏ ꯗꯧꯗꯤ ꯃꯥꯜꯂꯦ ꯈꯣꯏꯕꯥꯅ ꯍꯥꯏꯁꯦ ꯄꯠꯊꯔꯛꯀꯅꯤ ꯁꯤꯅꯦꯕ ꯑꯣꯏꯗ꯭ꯔꯒꯗꯤ ꯍꯥꯥꯎ
ꯑꯥꯎ ꯂꯥꯛꯀꯦ ꯉꯥꯏꯈꯣ
ꯑꯗꯣ ꯑꯣꯏꯕꯨ ꯑꯣꯏꯔꯛꯑꯗꯤ ꯐꯩꯌꯦ ꯑꯗꯣ ꯈꯪꯗꯦ
ꯅꯤ ꯃꯔꯤꯃꯨꯛ ꯂꯩꯔꯒ ꯇꯧꯁꯤ ꯑꯩꯗꯤ ꯑꯣꯏꯅꯤ ꯊꯥꯖꯩ ꯑꯣꯏꯅꯤ ꯊꯥꯖꯩ ꯍꯥꯏꯗꯤ ꯃꯥ ꯃꯥꯅ ꯏꯍꯥꯟ ꯍꯥꯟꯅꯥ ꯁꯠꯄꯥꯅꯤ ꯐꯤꯞꯇꯤꯟ ꯗꯦꯖ ꯍꯦꯜꯂꯛꯑꯕꯅꯦ ꯐꯤꯞꯇꯤꯟ ꯗꯦꯖ ꯍꯦꯜꯂꯛꯑꯕꯥꯎꯇ ꯃꯥ ꯂꯩꯈꯣꯛꯁꯦ ꯄꯠꯇꯅ ꯀꯦꯟꯗꯕ ꯍꯥꯏꯖꯦ ꯅꯞꯄ ꯂꯩꯕ ꯍꯥꯏꯁꯦ ꯃꯥ ꯃꯍꯩ ꯑꯃꯗꯤ ꯑꯣꯏꯔꯤꯕꯅꯦꯅ ꯂꯧꯋꯦꯕ ꯑꯩ ꯋꯥꯈꯟꯗꯁꯨ ꯕꯕꯥꯅ ꯍꯥꯏꯖꯦ ꯌꯥꯅꯤꯡꯉꯦꯕ ꯃꯔꯝꯗꯤ ꯀꯩꯒꯤꯅꯣꯗꯤ ꯂꯩꯈꯣꯛꯇꯨꯒꯤ ꯄꯣꯠꯇꯨꯗ ꯃꯍꯩ ꯌꯥꯟꯗ꯭ꯔꯒꯗꯤ ꯂꯩꯈꯣꯛꯅꯦꯕ ꯂꯩꯍꯧ ꯔꯤꯗꯣ ꯃꯍꯩꯗꯣ ꯌꯥꯟꯗ꯭ꯔꯒꯗꯤ ꯃꯥꯅ ꯇꯧꯒꯗꯕ ꯃꯊꯧꯗꯣ ꯂꯩꯇꯦꯕ ꯀꯔꯤꯝꯇ ꯃꯍꯩꯗꯨ ꯆꯥꯅꯉꯥꯏꯒꯤ ꯆꯥꯎꯈꯠꯅꯉꯥꯏꯒꯤ ꯀꯦꯟꯈꯤꯕꯒꯨꯝꯕꯗꯣ ꯍꯣ ꯍꯣ ꯑꯗꯨꯃꯥꯏ ꯀꯦꯟꯈꯤꯗꯣꯏꯅꯤ ꯁꯤꯅꯤꯗ
ꯎꯝ ꯍꯣꯏ ꯂꯩꯒꯤ ꯁꯥꯠꯂꯒ ꯀꯦꯟꯕꯤꯗꯣ
ꯎꯝ ꯎꯝ ꯎꯝ ꯎꯝ ꯃꯍꯩ ꯈꯔ ꯌꯥꯝꯃꯛꯑꯒ ꯈꯇꯪ ꯄꯥꯟꯗꯧ ꯄꯥꯟꯗꯤ ꯄꯥꯜꯍꯧꯔꯒ ꯑꯣꯏꯔꯔꯣꯏꯗꯕꯩ ꯇꯥꯏꯞꯇꯥ ꯀꯦꯟꯈꯤꯗꯅ ꯑ ꯃ ꯃ ꯈꯇꯪꯒ ꯆꯥꯎꯔꯛꯑꯒ ꯈꯔ ꯂꯩꯔꯒ ꯑꯣꯏꯗꯤ ꯈꯔ ꯑꯣꯏꯔꯛꯑꯒ ꯈꯇꯪ ꯃꯄꯨꯡ ꯐꯥꯔꯛꯇ꯭ꯔꯒ ꯑꯗꯨꯝ ꯀꯦꯟꯈꯤꯕꯗꯣ ꯑꯗꯨꯃꯥꯏ ꯀꯦꯟꯒꯤꯅꯤ ꯁꯤꯅꯦꯕ ꯑꯣꯏꯗ꯭ꯔꯒꯁꯨ ꯑꯗꯨꯏꯗꯤ ꯌꯦꯡ ꯇꯥꯔꯦꯗꯅ ꯁꯤ ꯀꫭꯏꯕꯔꯁꯦ ꯀꯨꯝꯃꯨꯛꯇꯤ ꯐꯔꯝꯗꯧ ꯃꯥꯟꯗꯦ ꯇꯔꯥ ꯇꯔꯦꯠꯂꯥ ꯀꯩꯅꯣꯝ ꯑꯣꯏꯕꯅꯤꯅꯦ ꯑꯥ ꯅꯣꯡꯁꯨ ꯆꯨꯏꯌꯦ
ꯑꯥ ꯁꯥꯠꯄ ꯑꯃ ꯌꯥꯎꯔꯤꯕ꯭ꯔꯥ ꯀꯩꯅꯣꯝꯁꯨ ꯇꯧꯕꯅꯦ
ꯇꯧ ꯍꯥꯏꯅꯤ ꯎꯝ ꯂꯝꯂꯣꯡꯒꯤꯗꯣ ꯈꯪꯉꯦ ꯈꯪꯉꯦ ꯈꯪꯉꯦ
ꯈꯔꯥ ꯑꯐꯕꯥꯗꯨꯗꯤ ꯑꯅꯤ ꯈꯥꯛꯇ ꯂꯥꯎꯔꯥꯛ ꯑꫭ ꯍꯣꯏ ꯑꯩꯗꯤ ꯂꯝꯃꯣꯡꯗ ꯑꯩꯈꯣꯏ ꯃꯥ ꯊꯤꯜꯂꯨꯒꯦ ꯇꯧꯕꯅꯦ ꯀꯩꯅꯣꯒꯤ ꯁꯣꯔꯥꯠ ꯆꯠꯄꯗꯣ ꯑꯗ ꯃꯤ ꯉꯥꯛꯇ ꯉꯥꯏꯌꯨ ꯍꯥ ꯅꯠꯇꯦ ꯅꯪ ꯊꯤꯜꯂꯝꯕꯗꯣ ꯅꯪ ꯊꯤꯜꯂꯝꯃꯅꯤꯗꯅ ꯑꯗꯨꯒꯑꯩ ꯍꯜꯂꯛꯄꯗ ꯂꯩꯒꯤꯇꯧꯕ ꯎꯝ ꯉꯥꯏꯗꯣꯏꯕ ꯑꯩꯅ
ꯑꯣ ꯑꯗꯨ ꯅꯪ ꯉꯥꯏꯕꯗꯣ ꯑꯩ ꯂꯩ ꯂꯩꯔꯝꯃꯒꯦꯕ ꯑꯗꯨꯃꯥꯏ ꯇꯧꯒꯦ ꯍꯥꯏꯕꯅꯤꯗ ꯖꯒꯥꯗꫭ ꯂꯩ ꯑꯣ ꯄꯥꯏꯌꯨꯀꯣ ꯉꯥꯛꯇꯪ ꯄꯥꯏꯌꯣ ꯑꯗꯨꯒ ꯂꯣꯏꯁꯤꯜꯂꯒ
ꯆꯠꯂꯁꯦ ꯑꯩꯈꯣꯏ ꯃꯥ ꯂꯣꯏꯁꯟꯕ ꯂꯣꯏꯔꯦꯕ ꯅꯣꯡꯁꯦ ꯃꯀꯨꯞ ꯃꯀꯨꯞ ꯇꯥꯔꯛꯏꯅꯦꯁꯤꯕꯨ ꯍꯣꯏ ꯃꯥ ꯊꯤꯟꯕꯤꯒꯦ ꯇꯧꯕ ꯊꯤꯟꯕꯤꯔꯒ ꯑꯗꯨꯗꯦ ꯍꯥꯏ ꯀꯔꯤꯅꯣ ꯑꯩꯈꯣꯏ ꯆꯦꯗ ꯍꯪꯉꯣ ꯑꯩꯈꯣꯏ ꯆꯦꯗ ꯍꯪꯉꯣ ꯃꯣꯏ ꯅꯍꯟ ꯔꯤꯒꯨꯂꯦꯇꯔ ꯂꯩꯕꯗꯣ ꯀꯌꯥꯄꯤꯒꯦꯅ
ꯅꯠꯇꯦ ꯑꯗꯨ ꯔꯤꯒꯨꯂꯦꯇꯔ ꯀꯌꯥꯝ ꯄꯤꯒꯦꯗ ꯆꯥꯎꯔꯥꯛꯅ ꯑꯦ ꯑꯗꯨ ꯌꯥꯝꯅ ꯍꯣꯡꯕ ꯄꯣꯠꯅꯤꯅꯦ ꯑꯗꯨꯗꯤ ꯒ꯭ꯌꯥꯁ ꯔꯤꯒꯨꯂꯦꯇꯔꯁꯦ ꯂꯨꯄꯥ ꯆꯍꯨꯝ ꯆꯥꯝꯃꯔꯤꯗꯪ ꯄꯤꯕ꯭ꯔꯣ ꯍꯥ ꯏꯃꯥ ꯑꯩ ꯃꯄꯥꯟ ꯑꯝꯇ ꯊꯣꯛꯈꯤꯒꯦ ꯉꯥꯏꯈꫭ ꯔꯤꯒꯨꯂꯦꯇꯔꯗꯨꯕꯨ ꯁꯍꯨꯝ ꯁꯃꯥꯔꯤ ꯗꯪꯄꯤꯕ꯭ꯔꯅꯦ ꯊꫭꯏ
ꯑꯦ ꯑꯝꯇ ꯁꯤꯟꯗ꯭ꯔꯤ ꯈꯪꯗꯦ
ꯅꯣꯛꯇꯨꯗꯤ ꯕꯥ ꯂꯨꯄꯥ ꯇꯔꯥ ꯀꯨꯡ ꯄꯤꯔꯝꯒꯗ꯭ꯔꯣ
ꯁꯅꯥ
ꯁꯅꯥ
ꯈꯪꯗꯦ ꯈꯪꯗꯦ ꯌꯦꯡꯕ ꯍꯥꯏꯇꯥꯔꯦ ꯃꯥꯒꯤ ꯇꯔꯥ ꯀꯨꯟꯖꯤꯅ ꯆꯨꯝꯃꯤꯕ꯭ꯔꯥ ꯂꯨꯄꯥ ꯇꯔꯥ ꯄꯤꯕꯩꯅꯦꯗꯤ ꯂꯨꯄꯥ ꯌꯥꯡꯈꯩꯃꯨꯛꯇꯤ ꯄꯤꯔꯝꯗꯧ ꯃꯥꯜꯂꯤ ꯂꯨꯄꯥ ꯀꯨꯟ ꯀꯨꯟꯊ꯭ꯔꯥ ꯃꯨꯛꯇꯤ ꯄꯤꯔꯝꯅꯤ ꯀꯨꯟꯃꯨꯛꯀ ꯑꯥ ꯑꯥ
ꯁꯦ ꯁꯦ
ꯑꯣ ꯍꯣꯏ ꯌꯦꯡꯉꯒꯦ ꯑꯗꯨꯗꯣ
ꯍꯣ ꯍꯣ ꯅꯪ ꯊꯤꯟꯗꯧ ꯑꯣꯏꯔꯗꯤ ꯊꯤꯟꯇꯣꯛꯎꯔꯣ
ꯍꯣ ꯍꯣ ꯍꯣ ꯍꯣꯏ ꯎꯝ ꯊꯝꯃꯣ ꯊꯝ ꯅꯣꯡꯖꯨ ꯇꯥꯁꯜꯂꯛꯑꯦ ꯎꯝ ꯎꯝ